ꯆꯁꯦ ꯀꯗꯥꯝꯃꯤꯅꯣ
ꯁꯤꯏꯁꯜꯂꯦ ꯑꯩ ꯀꯩꯝ ꯇꯧꯗꯦ ꯀꯣꯟꯗꯅꯦ ꯃꯁꯦ ꯐꯣꯟ ꯌꯦꯡꯉꯝꯃꯤꯅꯦ ꯉꯁꯤ ꯌꯦ ꯍꯛꯆꯥꯡ ꯍꯥꯎꯕ꯭ꯔꯣ
ꯑꯁ ꯀꯗꯥꯏꯅꯦ ꯀꯩ ꯌꯦꯟꯖꯥꯠꯅꯣ ꯉ ꯁꯤꯗꯨꯕ ꯑꯩ ꯆꯥꯛ ꯆꯥꯕ ꯌꯥꯗꯦ ꯃꯑꯣꯅꯦꯦ
ꯎꯝ
ꯃꯣꯔꯝ ꯌꯥꯗ ꯑꯗꯨ ꯇ ꯀꯅꯦ ꯑ ꯄꯣꯛꯁꯂ ꯂꯣꯏꯔꯦ ꯃꯣꯔꯣꯛ ꯆꯥꯁꯤꯟꯕꯗ ꯃꯣꯔꯣꯛꯀ ꯇꯣꯛꯑ ꯆ ꯍꯥꯏꯕ
ꯑꯁꯗꯤ ꯆ꯭ꯔꯤ
ꯑꯗꯨꯗꯨ ꯀꯊ ꯍꯥꯎ ꯊꯗꯥ ꯃꯨꯟꯗꯕꯅꯦ ꯀꯥꯡꯉꯧꯒꯤ ꯑꯂꯨꯗꯨꯁꯨ ꯃꯨꯟꯗꯦ ꯗꯁꯀꯨꯁ ꯁꯤꯖꯨ ꯃꯟꯗꯦ
ꯑꯁ ꯃꯣꯏ ꯉꯁꯤꯅꯦ ꯌꯥꯝ ꯍꯥꯊꯨ ꯍꯥꯊꯨ ꯇꯧꯔꯒ ꯊꯣꯡꯂꯣꯟꯖꯟ ꯂꯩꯔꯝꯃꯦ ꯅꯦ ꯍꯥꯏꯕ ꯑꯈꯣꯏꯅ ꯆꯥꯛ ꯂꯧ ꯆꯠꯄꯗꯣ
ꯎꯝ ꯄꯛꯇꯦ ꯑꯣ ꯑꯗꯨꯒꯤꯔ ꯁꯤ ꯂꯥꯛꯏꯗꯣ ꯑꯃꯨꯛ
ꯑꯧ
ꯎꯝ ꯈꯪꯗꯦ ꯀꯔꯤ ꯊꯕꯛꯄꯨ ꯂꯩꯖꯥꯅꯣ ꯑꯁꯦꯡꯕꯩꯗꯤ ꯄꯨꯡ ꯇꯔꯦꯠ ꯐꯧ ꯂꯩꯕꯤꯒꯗꯝꯅꯦ ꯃꯣꯏꯁꯦ
ꯍꯣꯏ ꯀꯅꯥꯅ ꯄꯨꯡ ꯃꯉꯥ ꯃꯈꯥꯏꯗ ꯆꯥꯛ ꯂꯧꯅꯔꯒ ꯆꯥꯅꯒꯦꯕ ꯑꯏꯤꯡꯕ ꯆꯥꯛꯇꯣ ꯆꯥꯔ ꯏꯁꯥꯗ ꯐꯖꯔꯅꯤ
ꯍꯣꯏ ꯑꯌꯤꯡꯕꯅꯤ ꯄꯤꯔꯛꯏꯗꯨꯖꯨ
ꯏꯪꯊ꯭ꯔꯤꯛ ꯏꯪꯉꯦ ꯉꯁꯤꯒꯤꯗꯣ ꯑꯗꯨꯝ
ꯃꯥꯅꯦ ꯏꯪꯊ꯭ꯔꯤꯛ ꯏꯪꯉꯦ ꯑꯩꯈꯣꯏꯅ ꯂꯧꯔ ꯂꯥꯛꯄꯗꯣ ꯏꯪꯊ꯭ꯔꯤꯛ ꯏꯪꯉꯦ
ꯎꯝ
ꯒꯦꯝ ꯁꯥꯟꯅꯔꯤꯔꯣ ꯅꯪ
ꯍꯧꯖꯤꯛ ꯁꯥꯟꯅꯗꯦꯗ ꯑꯧ
ꯑꯩꯁꯨ ꯕ꯭ꯔꯣꯗ ꯑꯃꯗꯤ ꯁꯥꯟꯅꯔꯅꯤ
ꯎꯝ ꯁꯤꯖꯟ ꯂꯣꯏꯔꯝꯗꯥꯏꯒꯤ ꯔꯦꯡ ꯄꯨꯁ ꯌꯥꯝ ꯀꯥꯟ ꯇꯧꯅꯔꯤꯕ
ꯎ ꯁꯤꯖꯟ ꯂꯣꯏꯔꯝꯗꯥꯏꯔ ꯀꯩꯀꯥ ꯑꯩ ꯁꯤꯖꯟ ꯂꯣꯏꯔꯝꯗꯥꯏꯔ ꯁꯨꯡꯇꯧ ꯇꯧꯅꯤꯡꯗꯦꯕꯣ ꯁꯥꯅꯅꯤꯡꯗꯦ ꯍꯧꯔꯛꯄꯒꯤꯗ ꯁꯥꯟꯅꯒꯤꯝꯅ ꯐꯩꯌꯦꯕ
ꯎꯝ ꯑꯩꯗꯤ ꯍꯧꯔꯛ ꯍꯧꯔꯛꯄꯗꯤ ꯉꯣ ꯑꯗꯨꯝ ꯄꯣꯕꯅꯦ ꯃꯤ ꯑꯍꯩ ꯑꯍꯩꯕ ꯃꯌꯥꯝ ꯁꯥꯟꯅꯕꯒꯤ
ꯎꯝ ꯑꯗꯨꯒꯤ ꯃꯣꯏꯖꯨ ꯕꯦꯡ ꯗꯥꯎꯟ ꯂꯣꯏ ꯂꯥꯛꯏꯅꯤ
ꯎꯝ
ꯑꯗꯣ ꯑꯩꯗꯤ ꯍꯧꯔꯛꯄꯒꯤꯗ ꯖꯥꯔ ꯖꯥꯔ ꯏ ꯑꯩꯔꯣ
ꯎꯝ
ꯀꯌꯥꯗꯅꯣ ꯂꯩꯗꯨꯕꯣ ꯂꯤꯖꯟꯗ꯭ꯔ ꯀꯩꯅꯣꯗꯅꯤ
ꯑꯣ
ꯑꯩꯗꯤ ꯁꯨꯡꯛꯇ ꯍꯥꯟꯅꯗ꯭ꯔꯦ ꯍꯥꯏꯗꯤ ꯐꯣꯟꯗꯣ ꯆꯠꯄꯦꯕ ꯌꯥꯗꯦꯕ ꯉꯁꯥꯏꯗꯣ ꯑꯩꯣ ꯉꯥ ꯌꯥꯝ ꯐꯥꯛꯏꯉꯕ ꯑꯗꯨꯒꯤ ꯒ꯭ꯔꯣꯂꯥꯗꯤ ꯁꯥꯟꯅ ꯊꯣꯛꯣꯛꯑꯦ ꯑꯗꯨꯗꯨꯒ ꯐꯥꯔꯦ
ꯑꯗꯨꯏ ꯉꯥꯗꯣ ꯈꯪꯕ꯭ꯔꯥ ꯂꯤꯖꯦꯟꯒꯤ ꯉꯥ ꯐꯥꯕ ꯉꯥ ꯐꯥꯔꯤꯅꯦ ꯗꯥꯏꯃꯟ ꯑꯣꯟꯕ ꯌꯥꯕꯅꯦ
ꯗꯏꯃꯅꯣꯟꯃꯦꯌꯥꯦ
ꯎꯝ ꯗꯥꯏꯃꯟꯗ ꯌꯣꯟꯊꯣꯛꯇꯣꯏꯕ ꯃꯣꯏꯗ ꯑꯗꯣ ꯍꯧꯖꯤꯛ ꯄꯨꯕꯨꯗꯤ ꯌꯥ ꯑꯗꯨꯕꯅꯤ ꯃꯣꯏ ꯑꯗꯨꯒꯤ ꯇꯝ ꯂꯣꯏꯔꯀꯥꯟꯗ ꯌꯣꯟꯗꯣꯏꯅꯦ
ꯅꯪ ꯀꯌꯥ ꯐꯥꯔꯒꯦ
ꯑꯍꯨꯝ ꯁꯦꯟꯗꯟ ꯁꯦꯟꯇꯟ ꯑꯅꯤ ꯑꯃꯒ
ꯕ
ꯎ
ꯑꯩ ꯍꯟꯗꯛꯀ ꯑꯅꯤꯔꯛ ꯈꯛꯇ ꯉꯥꯏꯔꯤꯌꯦ ꯐꯥꯕ ꯃꯃꯥꯡꯅ ꯑꯃꯒ ꯐꯥꯈ꯭ꯔꯦ ꯑꯗꯨ ꯍꯟꯗꯛ ꯑꯅꯤ ꯈꯛꯇꯪ ꯉꯥꯏ ꯈꯣꯟꯖ ꯆꯞꯄꯅꯤ ꯈ ꯅꯝꯕꯅ ꯆꯠꯇ꯭ꯔꯤ ꯚ ꯍꯥꯏꯁꯦ ꯈꯣꯏꯂꯎ ꯁꯥꯎꯔꯤ ꯃꯥ
ꯑꯩꯗꯤ ꯆꯞꯇꯦꯕꯀꯣ ꯅꯦꯠꯁꯦ
ꯍꯣꯏ ꯆꯠꯆ ꯏꯕꯦꯝꯃꯥ ꯑꯩꯈꯣꯏ ꯁꯥꯏꯦ ꯈꯞꯅꯩ ꯑꯗꯨꯒ ꯂꯪꯉꯗ ꯉꯥꯏꯌꯦ ꯍꯨꯏꯁꯤꯗꯁꯨ
ꯑ ꯑꯗꯨꯒ ꯅꯪꯉꯣꯟꯗ ꯀꯣꯜ ꯇꯧꯔꯁꯤꯔꯅ ꯍꯥꯏꯔꯛꯏꯁꯦ ꯅꯪ ꯃꯦꯁꯦꯖ ꯊꯥꯖꯜꯂꯛꯑꯦ ꯇꯥꯟ ꯆꯥꯟꯅꯅ ꯍꯦꯛ ꯅꯔꯣ ꯏꯕꯒ
ꯑꯗꯩꯗꯤ ꯁꯥꯟꯅꯁꯤꯔꯣ ꯍꯥꯏꯔ ꯑꯩꯅꯣ ꯈꯣꯏꯗꯧ ꯌꯥꯝ ꯁꯥꯎꯅꯤꯡꯉꯦꯕ ꯂꯪꯕ ꯂꯥꯂꯛꯇꯦꯕꯥꯎ ꯃꯈꯥ ꯇꯥꯔꯦ ꯑꯗꯨꯗ ꯎꯞꯄꯜ
ꯅꯪ ꯁꯤꯒ ꯅꯠꯇꯦ ꯑꯩ ꯅꯪ ꯐꯣꯟ ꯇꯧꯔꯤꯀꯣ ꯉꯁꯤ ꯀꯅꯥ ꯀꯅꯥ ꯋꯥꯔꯤ ꯁꯥꯟꯅꯒꯦ
ꯑꯩꯔ ꯀꯅꯥꯝ ꯊꯥꯟꯅꯅꯅꯦꯦ ꯅꯪꯅ ꯑꯍꯥꯟꯕꯅꯦ ꯉꯁꯤ ꯁꯤ
ꯑꯣ
ꯅꯪ ꯔꯔꯥꯎꯟꯒꯤꯗꯣ ꯆꯪꯉꯛꯑꯕꯣ ꯄꯩꯁꯥ ꯉꯔꯥꯡ ꯊꯥꯖꯟꯂꯝꯗꯦ ꯉꯁꯤ ꯆꯪꯉ ꯐꯔ
ꯆꯪꯉꯛꯇ꯭ꯔꯤꯌꯦ ꯂꯨꯄꯥ ꯑꯅꯤꯗꯤ ꯆꯪꯉꯛꯑꯦ
ꯂꯨꯕꯥꯅꯤꯌꯦ ꯑ
ꯎꯝ ꯅꯪꯗꯤ
ꯑꯩꯂ ꯃꯥ ꯆꯠꯇꯦ ꯌꯥ
ꯆꯍꯥ ꯋꯥ
ꯆꯉ ꯌꯦ ꯃꯒꯁꯥꯏ ꯁ ꯃꯣꯁ ꯊꯣꯛꯏ
ꯑꯣ
ꯉꯁꯥꯏꯅꯦ ꯑꯩꯈꯣꯏꯗꯣ ꯑꯦꯛꯖꯥꯝ ꯍꯜꯂꯛꯄꯒꯤꯅꯦ ꯆꯥꯛ ꯆꯥꯕ ꯅꯪꯗ꯭ꯔꯦꯕ ꯑꯗꯨꯗꯨꯒꯤꯅꯦ ꯆꯠꯂ
ꯑꯣ ꯅꯣꯏ ꯅꯣꯏ ꯔꯨꯝꯒꯤꯁꯨ ꯉꯁꯤ ꯀꯔꯝ ꯆꯥꯟꯅꯗꯕ꯭ꯔꯥ ꯑ ꯈꯣꯏꯖ ꯆꯥꯗꯦꯕ ꯀꯦꯇꯪ ꯆꯥꯏꯌꯦꯕꯀꯣ ꯆꯦ ꯋꯥꯇꯪ ꯆꯥꯏꯕ ꯠꯇ ꯆꯥꯟꯗ꯭ꯔꯦꯕ ꯑꯗꯨꯗꯒꯤ ꯃꯣꯏ ꯁꯧ ꯂꯥꯡꯉꯦ ꯍꯥꯏꯕꯅꯦ
ꯑꯩꯈꯣꯏꯅ ꯊꯤꯔꯤ ꯐꯤꯅꯤ ꯑꯩꯈꯣꯏ ꯆꯥꯅꯤꯡꯉꯦꯁꯤ ꯖꯥꯁꯒ ꯇ ꯅꯠꯇ꯭ꯔꯥ
ꯃꯥꯅꯦꯕꯨꯁꯤꯍꯤꯔꯦ ꯑꯗꯣ ꯉꯁꯥꯏꯒꯤ ꯆꯖꯤꯛ ꯃꯥꯜꯂꯦ ꯃꯣꯏꯅ ꯑꯩꯅ ꯁꯨꯝ ꯈꯟꯕꯗ ꯑꯣꯏꯔꯝꯃꯤ ꯏꯪꯉꯗꯣ ꯆꯥꯛꯄꯣ ꯏꯪ ꯏꯒꯦ ꯈꯂꯦꯕ ꯉ ꯁꯤ ꯆꯥꯡ
ꯎꯝ ꯅꯪ ꯀꯥꯗ ꯂꯩꯕ꯭ꯔꯥ
ꯀꯔꯂꯌꯦꯦ ꯑꯁ ꯁꯧꯒꯠꯄꯗ ꯁꯤꯔꯦ ꯍꯥꯏꯕ
ꯑꯅꯤ ꯑꯅꯤ ꯑꯣꯏꯕ ꯀꯥꯎꯋꯦ
ꯀꯩꯔꯤꯕ
ꯎꯝ ꯅꯣꯏ ꯁꯨꯕꯅꯦ ꯌꯨꯝꯗ ꯊꯝꯃꯝꯕꯩꯅꯦ ꯑꯩꯅ ꯫ ꯔꯦꯠ ꯕ꯭ꯔꯥꯁ ꯃꯦꯀꯞ ꯕ꯭ꯔꯥꯁ꯫
ꯑꯁ ꯄꯨꯛ ꯌꯥꯝ ꯁꯧꯒꯠꯂꯦꯃꯦ ꯁꯤꯔꯦꯃꯦ꯫
ꯁꯤꯜꯄꯥ ꯅꯪ ꯀꯦꯕ ꯐꯖꯅ ꯂꯣꯏꯅꯃꯛ ꯍꯩꯕ꯭ꯔꯥ꯫ ꯆꯟꯗꫭꯜ ꯊꯤꯟꯕ ꯀꯩ ꯀꯩ꯫
ꯍꯩꯌꯦ꯫
ꯎꯝ ꯑꯗꯨꯗ ꯅꯣꯡꯃ ꯐꯖꯅ ꯀꯦꯔꯒ ꯀꯦꯕꯤ ꯁꯥꯟꯅꯁꯦ ꯏꯇꯥ ꯂꯥꯛꯄꯤ꯫
ꯁꯥꯟꯅꯖꯦ꯫ ꯁꯥꯟꯅꯁꯦ ꯁꯥꯟꯅꯁꯦ ꯌꯥꯏꯌꯦ ꯑꯩ ꯍꯟꯗꯛ ꯌꯨꯝ ꯊꯣꯛꯎꯗꯣꯏꯅꯦꯕ꯫ ꯑꯗꯨꯅ ꯀꯦꯅꯕ ꯑꯋꯥꯠꯄ ꯒꯩꯁꯨ ꯑꯗꯨꯝ ꯄꯣꯔꯛꯑꯅꯤ꯫ ꯁꯝ ꯀꯔꯅꯤ ꯇꯧꯅꯕ ꯈꯣꯠꯅꯕ ꯂꯣꯏ ꯄꯣꯔꯛꯑꯅꯤꯍꯟꯗꯛ꯫ ꯑꯩ ꯏꯃꯥꯟꯅꯕꯤ ꯂꯨꯍꯣꯡꯕ ꯆꯠꯇꯧ ꯂꯩꯕ꯫
ꯎꯝ ꯑꯩꯁꯨ ꯆꯠꯇꫭꯏꯅꯤ꯫ ꯗꯦꯠ ꯅꯥꯏꯟꯇꯤꯟꯗ꯫
ꯀ‌ꯦꯇ ꯗꯧꯔꯤꯕꯅꯤ꯫ ꯁꯤꯗꯩ ꯀꯦꯔ ꯆꯠꯈ꯭ꯔꫭ ꯀꯩꯅꯣ ꯅꯥꯟꯅ ꯀꯔꯥꯏ ꯆꯠꯇꯣꯏꯕ꯫
ꯑꯗ ꯅꯤꯅ‌ꯩꯁꯤꯗꯩꯁ꯫ ꯑꯩꯗꯤ ꯁꯤꯔꯅꯤ ꯋꯥꯕꯒꯥꯏꯗ꯫
ꯑꯣ꯫ ꯂꯥꯞ ꯄꯤꯅꯦ꯫
ꯎꯝ꯫ ꯑꯩ ꯀꯦꯕꯕꯨꯗꯤ ꯍꯩꯌꯦꯕꯀꯣ ꯑꯗꯣ ꯆꯟꯗꯣꯟ ꯊꯤꯟꯕꯗꯣ ꯍꯩꯇꯕ ꯐꯖꯅ꯫
ꯎꯝ꯫ ꯆꯟꯗꫭꯟ ꯊꯤꯟꯕ ꯂꯨꯕꯅꯤ꯫
ꯎꯝ꯫
ꯍꯥꯏꯗꯤ ꯃꯦꯀꯞꯅꯦ꯫ ꯑꯥ ꯍꯥꯏꯗꯤ ꯃ‌ꯦꯀꯞꯑꯥꯠ꯫ ꯗ ꯑꯐꯥꯎ ꯑꯐꯥꯎꯕ ꯂꯩꯗꯅ ꯍꯩꯔ ꯍꯩꯔꯕ꯫ ꯃꯣꯏꯖꯨ ꯀꯁꯅꯠ꯫ ꯇꯞꯅ ꯑꯗꯨꯝ ꯁꯣꯏꯌ‌ꯦꯕ ꯆꯟꯗꯣꯟꯁꯦ꯫ ꯍꯥꯏ ꯆꯟꯗ‌ꯣꯟꯁ‌ꯦ ꯁꫭꯏꯔꯁꯨꯗꯨꯝ ꯁ‌ꯦꯝꯗꫭꯛ꯫ ꯍꯨꯖꯤꯛ ꯌꯥꯗꯕ ꯍꯥꯏꯇꯥꯔꯦ ꯃꯥꯗꯤ꯫
ꯎꯝ꯫ ꯍꯣꯏ ꯁꯥꯡꯅ ꯆꯤꯡꯉꯛꯀꯗꯣꯏꯅꯤꯅ ꯎꯝ꯫
ꯀꯦꯠꯁꯤꯟꯕ ꯂꯣꯏꯔꯒ ꯂꯣꯏ ꯂꯣꯏꯔ ꯃꯊꯛꯇꯗꯒꯤ ꯄꯥꯎꯗꯔ ꯃꯊꯛꯇꯨꯗ ꯅꯥꯜꯂꯛꯀꯗꯣꯏꯅꯦꯕ ꯄꯥꯎꯗꯔ ꯃꯊꯛꯇ ꯁꯣꯏꯈꯤꯕ ꯍꯥꯏꯕꯗꯤ ꯃꯦꯀꯞ ꯕꯦꯁꯇ꯫ ꯃꯦꯀꯞ ꯕ‌ꯦꯁꯗꯤ ꯃꯦꯀꯞ ꯂꯣꯏꯔꯛꯄꯗ꯫ ꯍꯥꯎꯗꯔ ꯃꯊꯛꯇ ꯁꫭꯏꯒꯤꯕꯍꯥꯏꯕꯁ‌ꯦ ꯑꯗꯨ꯫ ꯁꯣꯏꯔꯗꯝꯅꯦꯕ꯫ ꯑꯣꯥꯎꯗ ꯊꯥ ꯀꯖꯤ ꯀ ꯍꯥꯏꯕ ꯅꯪꯅ ꯐꯥꯎꯟꯗꯦꯁꯟ ꯊꯥꯔꯤꯉꯒꯤꯗꯣ ꯑꯗꯨ ꯀꯥꯟꯗ ꯑꯣꯏꯔꯗꯤ ꯀꯩꯁꯨ ꯀꯥꯏꯗꯦꯕ ꯄꯥꯎꯗ ꯍꯖꯔ ꯃꯔꯛ ꯀꯥꯟꯗ ꯆꯤꯡꯒꯤꯕꯨꯗꯤ ꯃꯨꯊꯠꯄ ꯌꯥꯔꯔꯣꯏ ꯑꯗꯨꯝꯕ ꯊꯥꯗꯗꯤ ꯅꯪꯒꯤ ꯂꯥꯏꯃꯛ ꯆꯈꯥꯗ ꯍꯥꯡꯒꯂꯅꯤ ꯃꯦꯟꯁꯤꯜꯂꯁꯨ ꯃꯔꯥꯡ ꯃꯔꯥꯡ ꯂꯥꯛꯒꯅꯤ ꯄꯨꯊꯠꯄ ꯌꯥꯗꯕ ꯆꯣ ꯌꯥꯝ ꯂꯨꯃꯦ ꯆꯅꯣ
ꯑꯩꯗꯤ ꯆꯥꯟꯗꯣꯟ ꯁꯤꯤꯟꯗꯣꯏ ꯑꯣꯏꯗꯤ ꯀꯦꯦ ꯍꯥꯏꯕꯦ
ꯍꯥꯏꯔꯦ ꯍꯥꯏꯁꯦ ꯀꯩꯅꯣ ꯇꯧꯗꯦ ꯍꯥꯏꯗꯤ ꯗꯥꯏꯔꯦꯛ ꯁꯤꯃ ꯐꯖꯅ ꯇꯥꯔꯅꯤ ꯍꯥꯏꯕ
ꯎꯝ ꯑꯁ ꯕꯤꯠ ꯂꯩꯇꯕꯤꯗ ꯁꯨꯝ ꯊꯤꯟꯕ ꯀꯥꯟꯗꯗꯤꯀꯣ ꯐꯖꯅꯒ ꯇꯥꯔꯛꯀꯅꯤ
ꯑꯗꯣ ꯃ ꯀꯞꯇ ꯎꯗ꯭ꯔꯤꯉ ꯑꯩꯒ ꯁꯤꯤꯟꯕꯗꯤꯅꯦ ꯌꯥꯏ ꯑꯗꯨꯗꯤ ꯐꯖꯅ ꯁꯦꯝ ꯌꯥꯅꯤ ꯍꯥꯏ ꯃꯦꯀꯞ ꯍꯥꯏꯗꯤ ꯃꯦꯀꯞ ꯍꯥ ꯃꯦꯀꯞ ꯀꯥꯕ ꯀꯥꯕꯞ ꯁꯥꯕ ꯑꯃ ꯂꯩꯗꯅ ꯌꯥꯝ ꯀꯦꯗꯕꯤꯗ ꯑꯗꯨꯒꯨꯝꯕꯗꯣ ꯍꯥꯏꯗꯤ ꯐꯖ ꯊꯦꯛ ꯌꯥꯅꯤ ꯅ ꯌꯥꯝ ꯐꯖꯃꯦ ꯁꯦꯝꯃ ꯁꯦꯝꯃꯒ ꯑꯗꯣ ꯐꯨꯜ ꯃꯦꯀꯞ ꯇꯧꯁꯤꯜꯂꯒ ꯇꯧꯕꯗꯨꯗꯤ ꯇꯝꯕ ꯉꯝꯗꯦ ꯑꯗꯨꯗꯤ ꯃꯥꯗꯤ ꯌꯥꯝꯇꯪ ꯆꯤꯡꯕꯤꯕ ꯇꯥꯒꯤꯗ ꯑꯗꯨꯗꯨꯝ ꯇꯥꯍꯟꯄꯤꯕ
ꯈꯨꯨꯖꯤꯁꯨꯇꯅꯤ ꯂꯛꯅꯤ
ꯍꯣꯏ ꯊꯨꯅ ꯊꯨꯖꯂꯛꯑꯗꯤꯅꯦ ꯑꯗ ꯍ ꯃꯤ ꯃꯤ ꯀꯦꯕ ꯆꯠꯄ ꯃꯇꯝꯗꯅꯦ ꯈꯪꯕꯔꯥ ꯅꯣꯡꯃꯗ ꯃꯤ ꯃꯉꯥ ꯇꯔꯨꯛꯀ ꯀꯦꯕ ꯌꯥꯎꯋꯦꯕ ꯂꯨꯍꯣꯡꯕꯒꯤ ꯑꯩ ꯑꯗꯨꯃꯥꯏꯟ ꯇꯧꯕ ꯌꯥꯎꯈ꯭ꯔꯦꯕ ꯁꯤꯁ ꯂꯣꯏꯔꯦ ꯏꯕꯦꯝꯃ ꯀꯩꯅꯣ ꯆꯥꯟꯗꯣꯟꯒꯗꯩꯗ ꯈꯪꯗꯦ ꯈꯨꯠꯀꯁꯦ ꯅꯤꯛꯂꯛꯑꯃꯤ ꯅꯪꯉꯔꯣꯏꯅ ꯈꯪꯕꯔꯥ ꯃꯁꯝꯖꯤ ꯍꯤꯌꯥꯔ ꯏꯁꯇꯥꯏꯜꯖꯨ ꯌꯥꯎꯔꯤꯅꯤꯀꯣ ꯑꯗꯨ ꯃꯌꯥꯝꯅ ꯑꯩ ꯂꯣꯏ ꯂꯣꯏꯁꯜꯂꯤꯅꯤ ꯁꯤꯒꯦ ꯇꯧꯋꯦ
ꯁꯨꯝ ꯑꯗꯨꯝ ꯀꯦꯕꯤ ꯁꯥꯟꯅꯒꯔꯗꯤꯀꯣ ꯑꯗꯨꯝ ꯀꯩꯝ ꯇꯧꯔꯦꯏꯕ ꯈꯜꯂꯣꯏꯕ ꯅꯨꯇꯤꯒꯤ ꯃꯤ ꯃꯔꯤ ꯃꯉꯥ ꯃꯔꯤ ꯃꯉꯥ ꯀꯦꯕꯤꯌꯦꯗꯤ
ꯑꯗꯣ ꯕꯦꯝꯃ ꯌꯥꯗꯃꯦ ꯊꯑꯣꯏꯀꯤ ꯀꯦꯔꯛꯑꯀꯥꯟꯗꯅꯦ ꯃꯣꯏ ꯅ ꯅꯪꯉꯔꯣꯏ ꯀꯩꯅꯣ ꯇꯧꯕ ꯁꯨꯁ ꯑꯗꯨꯃꯥꯏ ꯉꯥꯡꯅꯔꯛꯄꯔꯣ ꯑꯗꯨꯅꯅꯦ ꯈꯪꯕ꯭ꯔꯥ ꯍꯥꯏꯗꯤ ꯏꯁꯥꯗ ꯊꯨꯀꯠꯐꯣꯏ ꯏꯁꯥ ꯏꯇꯣꯟꯗ ꯀꯦꯖꯕꯕꯧꯅꯦ ꯈꯪꯕ꯭ꯔꯥ ꯑꯩꯁꯦ ꯅꯪꯉꯔꯣꯏꯗ꯭ꯔꯥꯅ ꯄꯥꯈꯠꯇꯅꯅꯦ ꯊꯑꯣꯏꯒꯤ ꯊꯧꯗꯣꯛ ꯋꯥꯊꯣꯛ ꯊꯣꯛꯂꯛꯑꯀꯥꯟꯗ ꯇꯧꯕ ꯌꯥꯎꯋꯦꯕ ꯑꯗꯨꯃꯥꯏꯅ ꯑꯗ ꯑꯩꯈꯣꯏ ꯁꯨꯝ ꯁꯥꯟꯅꯕꯒꯤ ꯄꯡ ꯀꯦꯗ ꯀꯦꯕꯗꯣ
ꯎꯝ
ꯇꯔꯥ ꯍꯦꯌꯛ ꯀꯨꯟꯒꯤ ꯑꯗꯨꯝ ꯀꯩꯁꯨ ꯈꯟꯗꯕꯤꯗ ꯗꯨꯝ ꯀꯦꯉꯝꯅꯦꯕ ꯑꯗꯨꯒ ꯊꯑꯣꯏꯀꯤ ꯊꯧꯗꯣꯛ ꯋꯥꯊꯣꯛ ꯊꯣꯛꯂꯛꯄꯗꯨꯗꯗꯤ ꯄꯥꯈꯠꯄꯗꯣ ꯏꯁꯥꯗ ꯁꯣꯏꯒꯤꯗ꯭ꯔꯥ ꯉꯥꯡꯒꯤ ꯆꯂꯥꯏ ꯍ ꯍ ꯄꯨꯛ ꯁꯧꯒꯠꯂꯦ ꯑꯦ
ꯃꯣꯔꯣꯛ ꯀꯌꯥꯝ ꯆꯥꯁꯜꯂꯨꯔꯒꯦꯕ
ꯑꯁ ꯎꯃꯣꯔꯣꯛ ꯑꯉꯥꯡꯕ ꯑꯁ ꯆꯥꯎꯋꯤꯅ ꯃꯨꯔꯣꯛ ꯎꯃꯨꯔꯣꯛ ꯗꯨꯖꯨ ꯃꯦꯠꯂꯦ ꯑꯗꯨꯗꯨꯒ
ꯈꯥ ꯆꯥꯎ ꯑ ꯋꯥ ꯉꯥꯡꯕ ꯀꯌꯥꯝ ꯀꯟꯒꯦ ꯍꯥꯏꯔꯣ ꯌꯥꯝ ꯀꯜꯂꯦ
ꯎꯝ ꯃꯤꯅꯠꯁꯦ ꯃꯂꯦꯁꯣꯔꯤ ꯊꯞꯃꯒꯦ ꯇꯦꯟ ꯊꯥꯔꯇꯤ
ꯅ ꯑꯃꯨꯛ ꯇꯧꯔꯀꯦ ꯇꯧꯔꯛ
ꯍꯣꯏ ꯍꯣꯏ